ꯑꯥꯏ ꯏꯌꯥꯝꯕ ꯄꯤꯀꯦꯁꯣꯔꯔꯣ
ꯃꯥꯅꯦ ꯃꯥꯅꯦ
ꯑꯁ ꯄꯥꯎ ꯐꯥꯎꯅꯈꯤꯗꯕ ꯀꯨꯏꯔꯦ ꯑꯌꯥꯝꯕ ꯀꯃꯥꯏ ꯀꯃꯥꯏ ꯇꯧꯔꯤꯒꯦ ꯍꯧꯖꯤꯛꯀꯥꯟꯁꯤꯕꯨ
ꯑ ꯑꯁ ꯌꯥꯅ ꯌꯥꯅ ꯂꯩꯔꯤꯗꯨꯅꯤꯅꯣ
ꯌꯥꯅ ꯌꯥ ꯌꯥꯅ ꯌꯥꯅꯕ ꯍꯥꯏꯁꯤꯕꯨ ꯀꯩꯅꯣ ꯀꯩꯀꯩ ꯍꯣꯠꯅꯔꯤꯒꯦ ꯀꯩꯀꯩ ꯇꯧꯔꯤꯒꯦꯅꯦ
ꯑꯁ ꯍꯥꯟꯅꯒꯤ ꯃꯑꯣꯡꯗꯨ ꯑꯗꯨꯝ ꯂꯩꯔꯤꯗ ꯑꯩꯖꯨ ꯆꯞ ꯃꯥꯟꯅꯩ ꯅꯪꯅ ꯀꯃꯥꯏꯅ ꯇꯧꯔꯤꯕ ꯅꯪ ꯀꯣꯆꯤꯡ ꯅꯨꯡꯆꯤꯡ ꯆꯠꯈꯤꯕꯗꯨꯅ
ꯀꯣꯆꯤꯡ ꯅꯨꯡ ꯀꯣꯆꯤꯡ ꯅꯨꯡꯆꯤꯡꯁꯦ ꯂꯣꯏꯁꯤꯜꯂꯛꯑꯦ ꯀꯣꯂꯦꯖ ꯅꯨꯡꯂꯦꯖ ꯇꯧ ꯇꯧꯅ ꯆꯠꯄꯅꯦ ꯑꯗꯨꯝ ꯂꯣꯏꯁꯤꯜꯂꯛꯑꯦ ꯀꯣꯆꯤꯡ ꯅꯨꯡꯆꯤꯡꯖꯦ ꯑꯗꯣ ꯑꯁ ꯋꯥꯗꯤ ꯋꯥꯈꯤꯍꯦ ꯀꯣ ꯀꯣꯆꯤꯡꯕꯨ ꯆꯠꯅꯕ ꯍꯣꯠꯅꯒꯗ꯭ꯔꯥ
ꯑꯥ
ꯑꯗꯨꯗꯒꯤ ꯑꯗꯨꯃꯥꯏꯅ ꯍꯥꯏꯗꯤꯗꯤ ꯀꯣꯂꯦꯖꯀꯤꯕꯨ ꯀꯩꯅꯣ ꯇꯧꯅꯕ ꯍꯣꯠꯅꯒꯗ꯭ꯔꯥ ꯍꯥꯏꯗꯤ ꯑꯅꯧꯕ ꯏꯖꯨꯀꯦꯁꯟ ꯁꯤꯁꯇꯦꯝ ꯑꯦꯟ ꯏ ꯄꯤ ꯂꯥꯛꯄꯖꯦ
ꯑꯣ
ꯁꯤꯗꯒꯤ ꯄꯨꯂꯞ ꯑꯩꯈꯣꯏꯁꯨ ꯑꯩꯗꯤ ꯑꯋꯥꯕ ꯑꯣꯏꯔꯦ ꯊꯥꯏꯩ ꯃꯇꯝꯗꯗꯤ ꯑꯗꯨꯝ ꯀꯣꯂꯦꯖꯁꯦ ꯀꯥꯔꯁꯦ ꯀꯀꯥꯗ ꯁꯦꯔꯒ ꯇꯧꯔꯝꯗ꯭ꯔꯣ
ꯑꯥ
ꯑꯗꯨꯒ ꯀꯩꯅꯣ ꯆꯠꯅꯔꯝꯕꯅꯤꯅ ꯍꯧꯖꯤꯛꯅ ꯑꯦ ꯅꯨꯄꯤ ꯂꯥꯛꯄꯗꯒꯤ ꯑꯦꯛꯖꯥꯝꯁꯤꯁꯨ ꯊꯥꯗ ꯌꯥꯗꯕꯒꯤ ꯃꯑꯣꯡꯗ ꯂꯩꯔꯦ ꯑꯗꯨꯒ ꯍꯥꯏꯗꯤ ꯀꯔꯤ ꯍꯥꯏꯅꯤ ꯑꯦꯇꯦꯟꯗꯦꯟꯁꯁꯦ ꯑꯩ ꯁꯕꯦꯟꯇꯤ ꯌꯧꯗ꯭ꯔꯗꯤ ꯌꯥꯗꯦ ꯑꯗꯨ ꯌꯧꯗꯗꯤ ꯌꯥꯗꯦ ꯑꯩ ꯌꯥꯝ ꯊꯥꯕ ꯌꯥꯗꯦ ꯑꯩꯒꯥꯏ ꯂꯩ ꯂꯩꯌꯦꯕ ꯔꯣꯜꯗ ꯑꯗꯨꯅ ꯑꯗꯨꯁꯨ ꯑ ꯍꯣꯏ ꯑꯗꯨꯁꯨ ꯍꯥꯏꯗꯤ ꯑꯗꯨꯅ ꯀꯩꯅꯣꯗꯨꯁꯨ ꯀꯣꯂꯦꯖꯇꯨ ꯆꯠꯅꯕ ꯍꯣꯠꯅꯕ ꯑꯗꯨꯒ ꯀꯣꯆꯤꯡꯁꯨ ꯍꯥꯏꯅꯕ ꯍꯣꯠꯅꯕꯗꯗꯤ ꯑꯁ ꯐꯖꯔꯦ ꯑꯗꯣ ꯅꯣꯂꯦꯖꯇꯤ ꯌꯥꯝ ꯍꯦꯟ ꯍꯥꯏꯒꯠꯂꯦꯗ ꯀꯣꯆꯤꯡ ꯆꯠꯍꯧ ꯈꯣꯠꯍꯧꯕꯁꯤꯗꯤ
ꯅ ꯀꯣꯆꯤꯡꯒꯤ ꯕꯤ ꯑꯦꯁꯦ ꯀꯔꯝꯕ ꯕꯤꯁ ꯆꯠ ꯀꯩꯅꯣ ꯅꯪꯖꯦ ꯃꯣꯔꯅꯤꯡꯗ ꯆꯠꯂꯤꯔꯥ ꯀꯃꯥꯏꯟ ꯇꯧꯕ ꯀꯣꯆꯤ
ꯍꯣꯏꯦ ꯏꯌꯥꯝꯕ ꯃꯣꯔꯅꯤꯡꯅ ꯐꯔꯦꯅ ꯃꯣꯔꯅꯤꯡ ꯍꯥꯏꯗꯤ ꯆꯠꯂꯨꯔꯒꯗꯤ ꯍꯥꯡꯉꯦꯅ ꯊꯕꯛ ꯏꯪꯈꯥꯡ ꯂꯥꯛꯄ ꯑꯗꯨꯒ ꯃꯣꯔꯅꯤꯡ ꯍꯜꯂꯛꯑꯒ ꯆꯥꯛ ꯏꯁꯤꯡ ꯊꯣꯡꯕ ꯈꯣꯠꯄ ꯀꯩ ꯀꯩꯅꯣ ꯀꯩꯀꯩ ꯇꯧꯔꯛꯑꯒ ꯇꯧꯔꯑꯦ ꯔꯦꯟꯇ ꯂꯩꯕꯅꯤꯅ ꯑꯗꯨꯒ ꯑꯃꯨꯛ ꯀꯣꯂꯦꯖ ꯑꯃꯨꯛ ꯅꯪꯅꯕ ꯆꯦꯜꯂꯅꯤ ꯍꯜꯂꯛꯑꯒ ꯑꯉꯥꯡ ꯇꯨꯏꯁꯟ ꯀꯩꯀꯩꯣꯛ ꯈꯔ ꯇꯧ ꯈꯣꯠꯂꯛꯗꯤ ꯏꯁꯥꯒꯤ ꯂꯅꯥꯏ ꯀꯩꯅꯣ ꯑꯣꯏꯅꯕ ꯍꯥꯏ ꯇꯥꯔꯦ ꯄꯩꯁꯥ ꯈꯔ ꯐꯪꯖꯅꯕ ꯑꯣꯏꯅ ꯑꯗꯨꯃꯥꯏꯅ ꯆꯠꯄ ꯑꯗꯨꯅꯤ
ꯍꯣꯏ ꯁ ꯅꯪ ꯗꯥꯏꯅ ꯑꯉꯥꯡ ꯇꯨꯏꯁꯟ ꯆꯠꯂꯤꯗꯣ ꯈ꯭ꯏꯐꯕꯑꯣ ꯊꯕꯛ ꯑꯣꯏꯔꯕꯅꯤ
ꯍ
ꯅꯪ ꯍꯣꯏ ꯌꯥꯝ ꯐꯔꯝꯃꯤꯅꯦ ꯅꯪꯗꯤ
ꯑꯁ ꯁꯤꯅ ꯈꯔ ꯁꯦꯟꯊꯣꯛ ꯂꯝꯕꯤ ꯑꯣꯏ ꯍꯥꯏꯇꯥꯔꯦ ꯃ ꯌꯥꯝ ꯍꯤꯡꯗꯨꯅ ꯀꯩꯅꯣ ꯂꯩꯕꯗ ꯁꯦꯟꯊꯣꯛ ꯂꯝ ꯃꯤ ꯆꯪꯕꯅꯤꯅꯅꯦ
ꯃꯥꯅꯤ ꯃꯥꯅꯤ ꯅꯪ ꯅꯪ ꯀꯣꯆꯤꯡꯒꯤ ꯍꯥꯏ ꯋꯥꯅꯤ ꯀꯣꯆꯤꯡꯒꯤ ꯄꯩꯁꯥ ꯃꯌꯥꯝ ꯊꯤꯔꯝꯅꯤ
ꯊꯤꯊꯤ ꯀꯣꯆꯤꯡ ꯊꯤ ꯊꯤ
ꯖꯦꯞ ꯁꯤ ꯅꯠꯇ꯭ꯔꯣ ꯅꯪ ꯆꯠꯂꯤꯗꯣ
ꯖꯤ ꯑꯦꯐ ꯁꯤꯅꯦ
ꯑꯁ ꯑꯗꯨꯅꯤ ꯑꯦꯖꯥꯝ ꯅ ꯀꯃ ꯅꯪ ꯑꯦꯛꯖꯥꯝꯗ ꯀꯃꯥꯏ ꯀꯔꯝꯕ ꯃꯑꯣꯡꯗ ꯄꯤꯔꯤꯕ
ꯑꯦꯛꯖꯥꯝꯁꯦ ꯑꯗꯨꯝ ꯊꯥꯔꯤꯌꯦ ꯍꯥꯏꯕꯗꯤ ꯁꯦꯟꯇ꯭ꯔꯦꯜꯒꯤ ꯂꯥꯛꯄ ꯑꯗꯨꯝ ꯏꯁꯇꯦꯠꯀꯤ ꯂꯥꯛꯄꯗꯤ ꯀꯌꯥꯕꯨ ꯊꯥꯗ꯭ꯔꯦ ꯍꯥꯏꯗꯤ ꯏꯁꯇꯦꯠꯀꯤꯁꯦ ꯊꯥꯕ ꯃꯔꯛꯇ ꯑꯃꯅꯤꯕꯨꯗꯤ ꯌꯥꯎꯋꯦ ꯑꯗꯨꯝ ꯑꯣꯏꯗꯦꯕ ꯑꯗꯒꯤ ꯇꯟꯁꯨ ꯇꯜꯂꯦ ꯏꯁꯇꯦꯠꯀꯤ ꯊꯥꯖꯤꯟꯕꯁꯦ ꯄꯩꯁꯥ ꯅꯨꯡꯃꯕ ꯑꯃ ꯆꯥꯎꯔꯤꯕ ꯑꯗꯨꯗꯒꯤ ꯊꯥꯖꯤꯟꯕꯒꯤ ꯑꯥ ꯃꯣꯏꯒꯤ ꯗꯤꯄꯥꯔꯠꯃꯦꯟꯗ ꯀꯔꯤ ꯑꯗꯨꯗꯒꯤꯗꯤ ꯑ ꯑꯦꯛꯆꯦꯟꯖꯇꯒꯤ ꯑꯗꯨ ꯂꯧ ꯑꯗꯥ ꯂꯧ ꯑꯅ ꯀ꯭ꯌꯨꯅ ꯁꯥꯡ ꯑꯁꯥꯡꯅ ꯂꯦꯞꯄꯅꯤꯅꯅꯦ ꯑꯩꯈꯣꯏꯁꯨ ꯕꯤꯠꯀ ꯂꯩꯇꯦꯕ ꯑꯣꯏ ꯑꯣꯏꯔꯁꯨ ꯈꯪꯗꯕ ꯊꯕꯛꯇꯨꯗ ꯁꯨꯝ ꯊꯥꯕꯗꯨꯗ ꯄ꯭ꯔꯣꯁꯦꯁ ꯌꯥꯝ ꯁꯥꯡꯍꯜꯂꯦꯕ ꯑꯣꯟꯂꯥꯏꯟꯗꯒ ꯇꯧꯔꯗꯤ ꯈꯔꯁꯨ ꯐꯗꯨꯕ ꯑꯣꯐꯂꯥꯏꯟꯒ ꯇꯧꯁꯤꯜꯂꯦꯗꯣ ꯃꯣꯏꯖꯨ ꯍꯥꯏꯗꯤ ꯑꯣꯐꯂꯥꯏꯟꯗꯨꯗꯗꯤ ꯀꯩ ꯍꯥꯏꯅꯤ ꯑꯣꯐꯂꯥꯏꯟ ꯇꯧꯕꯗꯨꯗꯗꯤ ꯃꯣꯏꯁꯨ ꯀꯗꯥ ꯀ꯭ꯌꯨ ꯁꯥꯡꯒꯥꯡ ꯂꯦꯞꯄꯗꯣ ꯆꯥꯎꯈꯠꯂꯝꯃꯤ ꯍꯧꯖꯤꯛ ꯑꯣꯟꯂꯥꯏꯟꯗ ꯇꯧꯔ ꯑꯗꯨꯝ ꯊꯥꯖꯤꯟꯕ ꯌꯥꯥꯕꯄꯣꯠꯅꯤ ꯃꯣꯏꯁꯨ ꯇꯧꯔꯤꯁꯤꯦ ꯈꯪꯉꯤ ꯒꯣꯔꯃꯦꯟꯁꯦ ꯃꯅꯤꯄꯨꯔ ꯒꯣꯔꯃꯦꯟ
ꯑꯦꯛꯆꯦꯟꯁ ꯅꯝꯕꯔ ꯑꯃꯨ ꯂꯧꯍꯜꯂꯤꯀꯣ ꯇꯧꯔꯤꯁꯤ ꯏꯁꯇꯤꯜ ꯐ꯭ꯔꯦꯟꯁ ꯅꯝꯕꯔ ꯂꯧꯕꯩ ꯂꯦꯞꯇꯣ ꯑꯩ ꯅꯣꯡꯃ ꯈꯤꯈ꯭ꯔꯃꯤꯅꯦ
ꯎꯝ
ꯄꯨꯡ ꯑꯌꯨꯛꯀꯤ ꯄꯨꯡ ꯇꯔꯥ ꯑꯗꯨꯋꯥꯏꯗ ꯂꯦꯞꯄꯗꯣ ꯑꯍꯨꯝ ꯃꯔꯤꯐꯥꯎꯗ ꯅꯪꯗꯗꯅꯦꯕꯣ
ꯃꯥꯅꯦ ꯃꯥꯅꯦ
ꯗꯣ ꯑꯩꯈꯣꯏ ꯊꯥꯏꯅꯒꯤ ꯁꯨꯝ ꯑꯞꯗꯦꯇꯦꯠ ꯑꯣꯏꯔꯛꯄ ꯍꯥꯏꯇꯥꯔꯦ ꯊꯥꯏꯂꯦꯟꯒꯤ ꯀꯩꯅꯣꯉꯩꯁꯦ ꯑꯦꯝꯄ꯭ꯂꯣꯌꯤꯉꯩꯒꯤ ꯃꯣꯏꯁꯤꯦ ꯈꯔ ꯇꯞꯄꯦꯕ ꯍꯧꯖꯤꯛꯀꯤ ꯅꯍꯥꯟꯈꯩꯁꯤ ꯇꯧꯔ ꯈꯔ ꯂꯧꯈꯠꯂꯒ ꯈꯔ ꯇꯧꯍꯜꯂꯑꯗꯤ ꯐꯗꯧꯕ ꯏꯕꯗ ꯑꯣꯏꯒꯦꯅ ꯅꯝꯕ ꯁꯤꯁꯇꯦꯝ ꯄꯥꯏꯕ ꯑꯣꯏꯕ ꯃꯣꯏꯁꯨꯦ ꯂꯣꯏꯅ ꯇꯞꯄꯦꯕ
ꯇꯞꯦ ꯇꯞꯄꯤ ꯇꯄꯤꯦ
ꯍꯤꯔꯝꯁꯦ ꯑꯃꯠꯇ ꯅꯪꯗꯕꯤꯅꯦꯕ ꯃꯣꯏꯅꯗꯤ ꯇꯞ ꯇꯞ ꯇꯧꯔꯛꯏꯅꯤ ꯄꯣꯁ ꯑꯣꯐꯤꯁꯇꯁꯨ ꯑꯍꯟ ꯑꯃ ꯍꯦꯛꯇ ꯐꯝꯃꯤꯌꯦꯣ ꯍꯥꯞꯆꯔꯒꯦ ꯅꯪ ꯈꯪꯅꯤꯡꯕ ꯅꯍꯥ ꯑꯅꯤ ꯃꯇꯥꯏ ꯃꯇꯥꯏꯒꯤ ꯃꯌꯥꯏꯗ ꯍꯟ ꯑꯃ ꯊꯕꯅꯦꯕ ꯑꯍꯟꯗꯔꯤ ꯀ꯭ꯌꯨꯞ ꯂꯦꯞꯄꯨꯔꯕ ꯑꯗꯨꯝ ꯑꯗꯨꯝ ꯂꯦꯞꯂꯩꯗꯣꯏꯅꯤꯀꯣ ꯑꯗꯨꯝ ꯚꯣꯠ ꯀꯩꯅꯣ ꯊꯥꯥꯁꯦ ꯄꯣꯠ ꯊꯥꯁꯦ ꯃꯈꯣꯡ ꯅꯤꯛ ꯅꯤꯛꯇꯅꯀꯣ ꯑꯝꯇꯧ ꯂꯩꯔꯤꯅꯦꯕ ꯑꯗꯨꯅ ꯑꯩ ꯄꯣꯠ ꯊꯥꯖꯔꯒꯗꯤ ꯃꯥꯏ ꯀꯤꯕꯤꯗꯨ ꯐꯅ ꯇꯦꯜꯂꯁꯨ ꯑꯍꯟꯗꯨꯗꯁꯨ ꯁꯨꯡꯗꯥꯏꯦ ꯊꯥꯗ꯭ꯔꯦ ꯅꯍꯥꯒꯤ ꯑꯁꯥꯡꯕ ꯀ꯭ꯌꯨꯗꯨꯗ ꯑꯗꯨꯝ ꯂꯦꯞꯄ ꯊꯥꯏ ꯅꯍꯥ ꯑꯅꯤꯁꯨꯛ ꯌꯥꯎꯏ ꯅꯍꯥꯗꯨꯗꯤ ꯌꯥꯡꯏꯤ ꯀꯪꯗꯦꯕꯣ
ꯌꯥꯝ ꯀꯟꯅ ꯌꯥꯝ ꯀꯟꯅ ꯍꯥꯏꯔꯕꯁꯨ ꯌꯥꯗꯕ ꯇꯧꯔꯤꯁꯦ
ꯀꯃꯥꯏꯅ ꯍꯥꯏꯔꯨꯅꯦ ꯑꯩ ꯊꯕꯛ ꯇꯧꯔꯤ ꯑꯩꯩꯅ ꯌꯥꯗꯦ ꯍꯥꯏꯁꯤꯜꯂꯛꯀꯅꯤ
ꯃꯥꯅꯦ ꯃꯥꯅꯦ ꯉꯥꯏꯍꯥꯛꯇꯪ ꯉꯥꯏꯕꯤꯌꯣ ꯍꯥꯏꯔꯛꯀꯅꯤ ꯉꯥꯏꯍꯥꯛꯇꯪ ꯉꯥꯏꯕꯤꯌꯨ ꯍꯥꯏꯔꯛꯀꯅꯤ ꯑꯩꯈꯣꯏꯁꯨ ꯃꯌꯥꯝꯒꯤ ꯇꯧꯔꯤꯅꯤ ꯋꯥꯔꯤꯅꯤ ꯈꯣꯠꯂꯤꯅꯤ ꯑꯗꯨꯅ ꯇꯧꯔꯛꯀꯅꯤ
ꯝ ꯆꯨꯝꯃ ꯋꯥ ꯍꯥꯕꯗꯣ
ꯍꯣꯏ ꯍꯥꯏꯔꯤꯕ ꯑꯐꯠꯇ ꯎꯝ ꯇꯧꯔꯤꯅꯤꯅꯦ ꯏꯌꯥꯝꯕ ꯑꯗꯨꯅꯤꯅꯦ ꯑꯩꯁꯨ ꯅꯣꯡꯃ ꯀꯔꯤ ꯈꯖꯅꯥ ꯊꯤꯕ ꯆꯠꯄꯗ ꯑꯦꯁ ꯗꯤ ꯁꯤꯗ ꯂꯣꯏꯔꯦ ꯑꯍꯟ ꯑꯅꯤꯈꯛ ꯐꯝꯃꯝꯃꯦ
ꯑꯥ
ꯑꯁ ꯈꯖꯅ ꯍꯕꯗꯤ ꯊꯤꯔꯛꯑꯦꯕꯣ ꯊꯤꯕꯒꯤ ꯇꯧꯕꯁꯤꯅ ꯀꯌꯥ ꯋꯥꯈ꯭ꯔꯦ ꯑꯥ ꯑꯗꯨꯗꯤ ꯑꯩ ꯈꯪꯗꯦ ꯑꯗꯥ ꯈꯪꯗꯦ ꯍꯥꯏꯖꯤꯜꯂꯀꯣ ꯄꯩꯁꯥꯁꯦ ꯂꯧꯕ ꯌꯥꯅꯕꯅꯦ ꯑꯕ ꯈꯁꯅꯥ ꯊꯤꯕꯪꯆꯠꯄꯗꯨꯗ ꯁꯨꯝ ꯇꯥꯟ ꯆꯔꯦꯅ ꯕꯥꯔꯊ ꯁꯥꯔꯇꯤꯐꯤꯀꯦꯠꯀꯨꯝꯕ ꯑꯗꯨꯗꯒꯤ ꯑꯩꯈꯣꯏꯒꯤ ꯂꯦꯟ ꯔꯦꯀꯣꯔꯠꯁꯦ ꯀꯝꯄ꯭ꯌꯨꯇꯔ ꯆꯪꯗꯕꯗꯣ
ꯑꯥ
ꯀꯃꯥꯏꯅ ꯆꯪꯅꯤ ꯈꯣꯠꯅꯤꯒ ꯍꯪꯉꯨꯔꯦ ꯑꯁ ꯈꯪꯗꯦ ꯑꯗꯨꯗꯣ ꯀꯩꯅꯣ ꯐꯣꯟ ꯅꯝꯕꯔ ꯄꯤꯔꯝꯃꯣ ꯑꯗꯨꯝ ꯇꯧꯅꯕ ꯇꯧꯁꯤ ꯈꯣꯠꯁꯤ ꯑꯗꯒꯤ ꯄꯩꯁꯥꯅ ꯀꯌꯥꯃꯨꯛ ꯆꯪꯒꯦ ꯀꯩꯅꯣ ꯑ ꯁꯥꯔꯦ ꯈꯣꯠꯂꯦꯅ ꯑꯩꯅ ꯍꯪꯉꯨꯕꯕꯨ ꯃꯤꯁꯤꯡ ꯃꯅꯤ ꯃꯔꯅꯥ ꯆꯪꯪ ꯑꯗꯨꯝ ꯇꯧꯁꯤ ꯇꯧꯁꯤ ꯀꯥꯏꯅ ꯇꯧꯔꯒ ꯐꯣꯟ ꯅꯝꯕꯔ ꯄꯤꯔꯝꯝꯕ ꯈꯣꯠ ꯇꯧ ꯋꯥꯔꯤ ꯁꯥꯒꯠꯄꯅꯨꯡꯥꯏ ꯇꯕ ꯍꯥꯏ ꯍꯅꯨ ꯍꯅ ꯍꯥꯏꯕꯨ ꯑꯣꯏꯗ
ꯄꯣꯠꯇꯨ ꯃꯣꯏ ꯗꯣꯂꯥꯂꯤ ꯆꯥꯟꯅꯕ ꯇꯧꯅꯤꯅꯦ
ꯍꯣꯏ ꯗꯣꯂꯥꯗꯤ ꯆꯥꯅꯕ ꯃꯣꯏꯁꯤ ꯁꯤꯗꯇ ꯁꯤꯟꯗꯣꯛꯈꯜꯂꯤ ꯐꯗꯣꯏꯅꯤ
ꯃꯥꯅꯦ ꯑꯦꯁꯗꯨ ꯒꯥꯔꯤꯡ ꯇꯧꯔ ꯑꯃ ꯂꯩꯌꯦꯕ ꯑꯦꯁ ꯗꯤ ꯑꯣꯗ ꯅꯪꯒꯤ ꯅꯪꯁꯥꯒꯤ ꯍꯥꯔ ꯔꯥꯏꯠ ꯅꯠꯇ꯭ꯔꯥ ꯅꯪꯒꯤ ꯁꯥꯔꯇꯤꯐꯤꯀꯦꯠ ꯑꯃ ꯇꯥꯟꯕ ꯆꯠꯂꯦ ꯑꯦꯁ ꯗꯤ ꯑꯣ ꯑꯧꯕ ꯍꯥꯏꯁꯤꯦ ꯃꯣꯏ ꯁꯣꯏꯗꯧꯅꯕ ꯃꯣꯏꯅ ꯑꯩꯈꯣꯏꯗ ꯕꯦꯔꯤꯐꯥꯏ ꯇꯧꯅꯕ ꯂꯩꯔꯤ ꯅꯠꯇ꯭ꯔꯣ
ꯂꯩꯥꯏꯌꯦꯡꯅꯤ ꯂ ꯇꯣꯞ ꯆꯠꯄꯤꯁꯨ ꯑꯩ ꯄꯤ ꯍꯤꯡꯒꯗꯅꯕ ꯈꯣꯠꯦ
ꯃꯥꯒꯤ ꯁꯣꯏ ꯇꯧꯕꯩ ꯆꯧꯀꯤꯗꯥꯔꯉꯩꯗꯣ ꯂꯨꯄꯥ ꯆꯥꯝ ꯆꯥꯝ ꯂꯧꯋꯦ ꯌꯥꯡꯈꯩ ꯌꯥꯡꯈꯩ ꯆꯥꯝ
ꯂꯏ ꯂꯥꯎꯏ ꯂꯥꯛꯏ ꯑꯗꯨ ꯈꯛꯇ ꯅꯠꯇꯦꯅꯦ ꯑꯌꯥꯝꯕ ꯍꯧꯖꯤꯛꯇꯤ ꯑꯉꯥꯡꯉꯩꯒꯤ ꯏꯁꯀꯣꯂꯥꯔꯁꯤꯞ ꯊꯥꯕ ꯈꯣꯠꯄ ꯂꯩꯗ
ꯑꯥ
ꯁꯤ ꯁꯤ ꯊꯥꯕꯁꯤꯗꯁꯨ ꯄꯩꯁꯥꯁꯦ ꯍꯦꯛꯇ ꯆꯥꯎꯅ ꯆꯥꯎꯅ ꯂꯧꯕꯤꯅꯦꯕ ꯏꯟꯀꯝ ꯑꯣ ꯕꯤ ꯁꯤ ꯇꯥꯟꯕꯁꯤꯗ ꯑꯣꯟꯂꯥꯏꯟꯌꯥꯝ ꯒꯣꯔꯃꯦꯟꯒꯤ ꯍꯧꯖꯤꯛ ꯑꯣꯟꯂꯥꯏꯟ ꯑꯌꯥꯝꯕ ꯇꯧꯗ꯭ꯔꯣ
ꯇꯧꯋꯦ ꯇꯧꯋꯦ
ꯑꯣꯟꯂꯥꯏꯟ ꯇꯧꯔꯤꯖꯤꯖꯨ ꯍꯥꯏꯗꯤ ꯃꯃꯤꯡꯈꯛꯀꯤ ꯇꯧꯕꯅꯦꯕ ꯇꯧꯔꯤꯁꯦ ꯃꯣꯏꯅ ꯇꯧꯔꯤꯁꯦ ꯀꯗꯥꯏꯗꯒꯤ ꯍꯣꯏ ꯑꯥꯗ ꯆꯠꯂꯒꯦ ꯍꯣꯏ ꯋꯥꯅꫭꯝꯕꯒꯤ ꯇꯥꯏꯞꯇ ꯇꯧꯈꯜꯂꯛꯑꯦ ꯑꯗꯨꯗꯗꯤ ꯀꯔꯤ ꯀꯥꯟꯅꯔꯤ ꯑꯣꯟꯂꯥꯏꯟꯗꯣ ꯃꯤ ꯍꯥꯏꯗꯤ ꯂꯝ ꯂꯥꯛꯄ ꯃꯤꯗꯗꯤ ꯀꯥꯟꯅꯩ ꯑ ꯁꯤꯜꯂꯛꯏꯅꯦꯕ ꯃꯣꯏꯅ ꯑꯣꯟꯂꯥꯏꯟ ꯇꯧꯍꯜꯂꯛꯏꯁꯦ ꯑꯗꯣ ꯀꯩꯅꯣ ꯇꯥꯏꯌꯦꯕ ꯕꯔꯕꯥꯔ ꯇꯥꯏꯌꯦꯕ ꯃꯣꯏ ꯇꯧꯔꯤ ꯍꯥꯏꯗꯤ ꯍꯥꯃꯨ ꯍꯥꯃꯨ ꯍꯥꯟꯅꯒꯤ ꯃꯑꯣꯡꯗꯣ
ꯍꯣꯏ ꯑꯣꯐꯂꯥꯏꯟ ꯇꯧꯕꯤꯔꯣ ꯁꯦꯡꯅ ꯑꯣꯐꯂꯥꯏꯗ ꯆꯠꯂꯒ ꯀꯤꯌꯨ ꯂꯦꯞꯄꯒ ꯑꫭꯏꯁꯨ ꯂꯧꯖꯔꯒꯦ ꯅꯠꯇ꯭ꯔꯥ
ꯍꯣꯏ ꯍꯣꯏ ꯍꯣꯏ
ꯑꯣꯐꯂꯥꯏꯟꯁꯨ ꯑꯃꯨꯛ ꯆꯠꯄ
ꯎꯝ
ꯐꯣꯂꯦ
ꯑꯩꯒꯤ ꯃꯑꯣꯡꯗꯗꯤ ꯀꯔꯤ ꯍꯥꯏꯅꯤ ꯍꯧꯖꯤꯛꯀꯥꯟꯒꯤ ꯁꯤꯁꯇꯦꯝ ꯑꯅꯧꯕ ꯂꯥꯛꯄꯁꯦ ꯃꯤꯒꯤ ꯑꯗꯨꯃꯥꯏꯅ ꯃꯑꯣꯡꯗꯤ ꯁꯥꯕ
ꯑꯥ
ꯑꯗꯨꯒ ꯊꯕꯛꯇꯅ ꯀꯔꯤ ꯍꯥꯏꯅꯤ ꯍꯥꯟꯅꯒꯤ ꯎꯝ ꯑꯟꯖꯤꯟꯕ
ꯑꯗꯨꯅꯤ ꯃꯣꯏ ꯅꯥꯟ ꯁꯤꯁ ꯁꯤꯁꯇꯦꯝꯗꯣ ꯑꯩꯈꯣꯏ ꯁꯤ ꯑꯞꯒ꯭ꯔꯦꯗ ꯇꯧꯔꯦ ꯍꯥꯏꯔꯒ ꯁꯤꯁꯇꯦꯝꯗꯣ ꯒꯃꯦꯟꯅ ꯊꯥꯒꯠꯈ꯭ꯔꯒ ꯄꯩꯁꯥꯅꯦꯕ ꯀꯥꯏꯊꯔꯛꯏꯅꯦꯕ ꯑꯗꯨꯒꯤꯁꯨ
ꯀꯥꯏꯊꯔꯛꯏꯅꯦ ꯀꯥꯏꯊꯔꯛꯏꯅꯦ
ꯆꯠꯅꯗꯕꯗꯨꯗꯤ ꯒꯣꯃꯦꯟꯒꯤ ꯁꯤ ꯐꯖꯗꯕ ꯍꯥꯏ ꯍꯥꯏꯇꯥꯔꯗꯤꯀꯣ ꯁꯦꯟꯇ꯭ꯔꯦꯜ ꯒꯔꯃꯦꯟꯒꯤ ꯑꯣꯐꯤꯁꯇ ꯐꯝꯃꯤ ꯃꯌꯥꯝꯁꯦ ꯑꯣꯗꯤꯠ ꯑꯣꯐꯤꯁꯇ ꯐꯝꯃꯤ ꯃꯌꯥꯝꯁꯦ ꯁꯤꯒꯤ ꯃꯌꯥꯝꯁꯦ ꯃꯣꯏ ꯔꯤꯚꯤꯌꯨ ꯆꯠꯂꯤꯅꯦꯕ ꯄꯩꯁꯥ ꯀꯥꯗ ꯌꯥꯅꯤꯍꯥꯏ ꯐꯤꯜ ꯋꯥꯥꯛ ꯇꯤ ꯑꯦꯛ ꯁꯥꯏꯠꯒꯁꯨ ꯌꯥꯝ ꯐꯪꯉꯦ ꯄꯥꯏꯅꯩ ꯍꯥꯏꯔꯤꯅꯦ
ꯑꯗꯨꯅꯤꯅꯦ ꯏꯌꯥꯝꯕ ꯃꯣꯏꯅ ꯐꯪꯗꯦ ꯐꯪꯉꯕ ꯇꯣꯂꯣꯞꯇꯨꯕꯨ ꯀꯌꯥꯝ ꯆꯥꯔꯝꯒꯗꯣꯏꯒꯦ
ꯃꯥꯅꯦꯁ ꯒꫭꯚꯃꯦꯟ ꯊꯕꯛ ꯇꯧꯕ ꯇꯣꯂꯣꯞ ꯂꯤꯁꯤꯡ ꯌꯥꯡꯈꯩ ꯍꯨꯝꯐꯨ ꯆꯥꯕ ꯃꯤ ꯑꯃꯅ ꯑꯩꯗꯤꯒꯤ ꯋꯥꯐꯝꯗꯨꯗꯤ ꯄꯀꯥ ꯄꯀꯥ ꯌꯨꯝ ꯁꯥꯡꯉꯄꯣꯟꯇꯦꯕ ꯀꯩꯁꯨ ꯃꯥ ꯂꯣꯟ ꯂꯧꯔ ꯁꯥ ꯃꯣꯏꯅ ꯁꯥꯏꯗꯨꯗꯤ ꯌꯥ ꯁꯨꯝ ꯀꯩꯅꯣꯐꯧꯇ ꯃꯩꯒꯤ ꯂꯥꯏꯟ ꯃꯦꯟꯕꯧꯇ ꯃꯊꯣꯟ ꯍꯥꯏꯒꯠꯂꯛꯑꯦ ꯇꯧꯔꯤꯖꯦ ꯂꯥꯏꯟ ꯃꯦꯟ ꯅꯕꯨ ꯀꯌꯥꯝ ꯆꯥꯔꯝꯗꯣꯏꯅꯣ ꯅꯠꯇ꯭ꯔꯥ
ꯎꯝ ꯃꯣꯏꯅ ꯍꯔꯥꯎꯔꯤꯁꯦ ꯑꯌꯥꯝꯕꯗ ꯅꯠꯇꯦ ꯃꯣꯏ ꯍꯔꯥꯎꯔꯤꯖꯦ ꯏꯌꯥꯝꯕ ꯑꯩꯈꯣꯏꯒꯤ ꯊꯕꯛꯀꯤ ꯔꯤꯀ꯭ꯋꯨꯠꯃꯦꯟꯒꯨꯝꯕ ꯇꯧꯔꯛꯄꯁꯦ ꯁꯤ ꯃꯇꯥꯡꯁꯤꯗꯅꯤ ꯃꯣꯏꯅ ꯃꯣꯏ ꯀꯣꯠꯅꯁꯨ ꯍꯥꯏꯗꯤ ꯃꯟꯇ꯭ꯔꯤ ꯑꯦꯝ ꯑꯦꯜ ꯑꯦ ꯉꯩꯁꯨꯒ ꯃꯥꯟꯅꯔꯒ ꯀꯣ ꯑꯩ ꯃꯟꯇ꯭ꯔꯤ ꯑꯦꯝ ꯑꯦꯜ ꯑꯦ ꯅꯒꯥ ꯌꯦꯡꯁꯤꯜꯂꯛꯀ ꯑꯗꯨ ꯅꯨꯡꯉꯥꯏꯖꯕꯤꯅꯤ ꯃꯣꯏꯒꯤ ꯍꯥꯏꯗꯤ ꯃꯣꯏ ꯃꯁꯦꯟ ꯃꯥꯟꯅꯔꯒ ꯃꯣꯏ ꯅꯨꯡꯉꯥꯏꯖꯕꯤꯅꯤ ꯃꫭꯏ ꯇꯧꯕꯁꯤ ꯈꯪꯗꯦꯅꯦ ꯇꯧꯔꯤꯁꯤ ꯑꯗꯣ ꯃꯣꯏꯅ ꯇꯧꯔꯗꯤ ꯑꯩꯈꯣꯏꯁꯨ ꯍꯥꯏꯗꯤ
ꯑꯩꯈꯣꯏꯅꯁꯨ ꯀꯟꯅ ꯊꯤ ꯊꯤꯖꯤꯟꯗ꯭ꯔꯦ ꯅꯠꯇ꯭ꯔꯥ ꯃꯤ ꯃꯤ ꯉꯝꯖꯕꯅꯤ ꯅꯠꯇ꯭ꯔꯥ ꯃꯥ ꯀꯦꯄꯥꯁꯤꯇꯤꯅꯤ ꯅꯪ ꯃꯥ ꯃꯥꯜ ꯇꯧꯖꯅꯖꯔꯅꯤꯅ ꯅꯣꯡꯃꯇ ꯀꯔꯥꯅꯥꯝꯇ ꯋꯥꯁꯨ ꯍꯥꯏꯔꯨꯗ꯭ꯔꯦ ꯑꯗꯨ ꯑꯗꯣ ꯑꯦꯡ ꯍꯣꯏꯒꯤꯁꯨ ꯑꯩꯈꯣꯏꯅ ꯇꯧꯔꯤ ꯁꯣꯏꯔꯕꯝꯅꯦ ꯌꯦꯁ ꯌꯥꯔ ꯑꯦꯜ ꯊꯥꯗꯅ ꯇꯧꯒꯗꯕꯅꯦꯕ ꯂꯨꯄꯥ ꯀꯩꯅꯣ ꯑꯩꯈꯣꯏꯅ ꯍꯛꯇ ꯃꯇꯝ ꯀꯥꯏꯊꯣꯛꯇꯅ ꯆꯦꯟꯊꯣꯛ ꯇꯧꯕ ꯉꯝꯗꯕꯅꯤꯅ ꯃꯉꯣꯟꯗꯁꯨ ꯑꯩꯈꯣꯏ ꯀꯝꯄꯦꯛ ꯇꯧꯕ ꯂꯩꯇꯦꯕ
ꯏꯃꯥꯟ ꯏꯃꯥꯟ ꯑꯩꯈꯣꯏ ꯍꯥꯏꯗꯤ ꯃꯥꯟꯅ ꯈꯣꯠꯅꯒ ꯇꯧꯔꯒ ꯇꯧꯕ ꯅꯠꯇꯕꯅꯤꯅ ꯑꯗꯨ ꯊꯥꯕ ꯈꯣꯠꯄ ꯍꯥꯏꯕꯁꯦ ꯄꯩꯁꯥ ꯑꯗꯨꯝ ꯀꯩꯅꯣ ꯇꯧꯗꯣꯏꯅꯦꯕ ꯄꯩꯁꯥ ꯆꯪꯗꯣꯏꯅꯤ ꯀꯔꯝ ꯀꯥꯏ ꯇꯧꯔꯛꯀꯗꯣꯏꯅꯤ ꯑꯗꯣ ꯑꯩꯈꯣꯏ ꯑꯩꯈꯣꯏ ꯃꯤ ꯑꯃꯈꯅ ꯏꯟꯗꯤꯕꯤꯖꯨꯋꯦꯜ ꯇꯧꯕꯗꯗꯤ
ꯄ꯭ꯔꯣꯁꯤꯀ꯭ꯌꯨꯇꯔ ꯑꯃ ꯋꯥꯔꯛꯄꯅꯤ ꯑꯗꯒꯤ ꯀꯦꯁꯇꯣ ꯁꯔꯀꯥꯔ ꯁꯔꯀꯥꯔꯒꯤ ꯃꯔꯛꯇ ꯇꯧꯕ ꯀꯦꯁ ꯍꯥꯏꯁꯤꯗꯤ ꯅꯝꯁꯤꯜꯂꯒ ꯀꯣꯔꯠꯇ ꯊꯝꯈꯤꯔꯦ ꯃꯇꯝ ꯀꯨꯏꯅ ꯁꯥꯡꯅ ꯂꯩꯈ꯭ꯔꯅꯤ
ꯌꯥꯏ ꯂꯅꯤ
ꯄꯩꯁꯥ ꯂꯣꯏꯕꯁꯨ ꯉꯝꯃꯣꯏ
ꯀꯣꯛꯀꯅꯨ ꯀꯣꯛꯀꯅꯤ ꯃꯣꯏꯅꯁꯨ ꯖꯁꯇꯤꯁ ꯐꯪꯅꯕ ꯍꯣꯠꯅꯕꯗꯁꯨ ꯀꯨꯏꯅ ꯆꯪꯗꯦꯕ ꯑꯩꯈꯣꯏꯅ ꯃꯥꯏ ꯄꯥꯛꯑꯁꯨꯀꯣ
ꯒꯃꯦꯟꯒꯤ ꯑꯗꯨꯗꯨꯅꯅꯤ ꯃꯅꯤꯄꯨꯔ ꯏꯁꯇꯨꯗꯦꯟ ꯌꯨꯅꯤꯌꯟ ꯃꯌꯥꯝꯅ ꯖꯁꯇꯤꯁꯜꯂꯤꯖꯁꯇ ꯁꯤ ꯅꯥꯏꯟ ꯅ ꯂꯥꯎꯒꯅ ꯊꯦꯠꯇꯅ ꯇꯧꯔꯤꯗꯣꯏꯦ
ꯃꯣꯏꯁꯨ ꯈꯔ ꯑꯣꯏꯅꯕ ꯇꯧꯔꯝꯃꯗꯤ ꯐꯩ ꯑꯗꯨꯝ ꯍꯦꯛꯇ ꯑꯣꯏꯈꯤꯗꯦꯅꯦ ꯃꯣꯏꯁꯨ
ꯑꯃ ꯑꯃꯁꯨ ꯑꯃꯁꯨ ꯆꯞ ꯃꯥꯟꯅꯕ ꯁꯟꯗ ꯒꯤꯇꯥ ꯊꯤꯕꯩ ꯃꯑꯣꯡꯗ ꯑꯗꯨꯝ ꯇ ꯑꯩꯈꯣꯏꯒꯤꯅ ꯂꯩꯔꯤ
ꯍꯣꯏ ꯃꯣꯏꯁꯨ ꯍꯥꯏꯗꯤ ꯃꯑꯣꯡꯖꯦ ꯃꯥꯟꯍꯜꯂꯝꯃꯒꯅꯦ ꯀꯩꯅꯣ ꯈꯤꯇꯪ ꯏꯍꯧꯖꯦ ꯏꯁꯧꯁꯦ ꯍꯥꯏꯞ ꯍꯧꯔꯝꯃꯒ ꯑꯗꯨꯝ ꯑꯗꯨꯝ ꯖ ꯅꯦꯝꯊꯈꯤꯕꯒꯤ ꯇꯥꯏꯞ ꯇꯧꯋꯦꯕ
ꯇꯧꯋꯦ ꯍꯟꯗꯛꯀꯤꯒ ꯇꯧꯔꯤꯗ ꯑꯁ ꯏꯔꯥꯡꯗꯤ ꯑꯀꯟ ꯀꯟꯕꯅꯤ ꯃꯅꯤꯄꯨꯔꯗ ꯊꯣꯛꯏꯁꯦ
ꯎꯝ
ꯅꯦꯝ ꯊꯒꯤ ꯀꯩꯅꯣ
ꯑꯗꯨꯅ ꯍꯥꯏ ꯍꯥꯏꯗꯤ ꯃꯣꯏ ꯇꯧꯔꯒ ꯁꯥꯇ꯭ꯔ ꯃꯌꯥꯝꯒꯁꯤꯁꯨ ꯃꯇꯨꯡ ꯏꯟꯅꯔꯨꯔꯅꯤ
ꯑꯣ
ꯑꯗꯨꯒ ꯃꯇꯨꯡ ꯏꯟꯅꯔꯒ ꯑꯗꯨꯝ ꯀꯩꯅꯣ ꯇꯧꯋꯦ ꯑꯝꯐ ꯑꯣꯏ ꯑꯀ꯭ꯔꯃꯤ ꯒꯤ ꯑꯗꯨꯝ ꯍꯥꯏꯗꯤ ꯑꯗꯨꯝ ꯐ꯭ꯔꯤꯗ ꯇꯥꯍꯧꯕ ꯑꯩꯈꯣꯏ ꯃꯆꯤꯟ ꯃꯣꯏꯖꯁꯤ ꯉꯥꯛꯇ ꯀꯩꯅꯣ ꯑꯣꯏꯅ ꯎꯍꯧꯕꯤ ꯇꯥꯏꯞꯄꯇꯀꯣ ꯥꯏ ꯇ ꯇꯥꯏꯞꯇ ꯍꯦꯛꯇꯀ ꯆꯁꯦꯂꯒ ꯍꯦꯛꯇ ꯇꯂ ꯇꯣꯛꯊꯣꯛꯈꯤꯑꯕ ꯏꯁꯇꯨꯗꯦꯟ ꯁꯪꯁꯊꯥꯟꯁꯤꯦ ꯂꯥꯏꯔꯅꯦ ꯌꯥꯝꯅ ꯇꯧꯔꯤꯗ ꯃꯤꯅꯦ ꯀꯩꯅꯣꯒꯤ ꯆꯦꯁꯨ ꯈꯔ ꯆꯥꯎꯕ ꯈꯣꯠꯇ ꯂꯩꯔꯤ ꯃꯅꯤꯄꯨꯔ
ꯁꯤ ꯁ ꯁꯤ ꯃꯇꯤꯛ ꯄꯩꯁꯥ ꯇꯥꯟꯐꯝꯅꯦ ꯀꯩꯅꯣꯅꯦ ꯁꯦꯟ ꯇꯥꯟꯐꯝꯅꯦ
ꯍꯣꯏ ꯁꯦꯟ ꯇꯦ ꯍꯣꯏ
ꯑꯩꯈꯣꯏ ꯅꯣꯏꯅ ꯈꯪꯗꯕꯒꯤ ꯋꯥꯅꯤꯦ ꯊ ꯀꯦꯁꯁꯤꯗ
ꯎꯝ
ꯑꯣ ꯑꯗꯨ ꯃꯥꯏ ꯃꯥꯏ ꯉꯝꯖꯕꯗꯤ ꯅꯠꯇ꯭ꯔꯥ ꯑꯩꯈꯣꯏꯅ ꯀꯩꯅꯣ ꯇꯧꯧꯕ ꯌꯥꯗ꯭ꯔꯦꯕ ꯐꯥꯎꯕ ꯄꯨꯅꯔꯛꯇꯅ ꯉꯝꯖꯩ ꯑꯗꯨꯗ ꯑꯐꯕ ꯁꯤꯁꯇꯦꯝ ꯑꯣꯏꯅ ꯂꯥꯛꯍꯜꯂꯗꯤ ꯌꯥꯝ ꯃꯅꯤꯄꯨꯔ ꯍꯥꯏꯁꯦ ꯑꯆꯧꯧꯕꯁ ꯀꯦꯁꯨ ꯅꯠꯇꯦ ꯀꯩꯅꯣ
ꯅꯠꯇꯦ ꯅꯠꯇꯦ
ꯌꯥꯝ ꯂꯥꯏꯅ ꯒꯕꯔꯟ ꯇꯧꯕ ꯌꯥꯕ ꯌꯥꯝ ꯂꯥꯏꯅ ꯆꯂꯥꯏꯕ ꯌꯥꯕ ꯏꯁꯇꯤ ꯂꯩꯕ ꯂꯥꯏ ꯂꯥꯛꯏꯕ ꯍꯥꯏꯇꯥꯔꯦ
ꯑꯗꯨꯅꯤꯅꯤ ꯏꯕ ꯑꯩꯈꯣꯏ ꯅꯍꯥ ꯑꯣꯏꯕꯉꯩꯁꯤꯦ ꯈꯔ ꯒ꯭ꯌꯥꯟ ꯇꯥꯔꯒ ꯍꯥꯏꯗꯤ ꯁꯦꯝꯠꯇꯣꯛ ꯈꯣꯠꯇꯣꯛꯅꯕ ꯀꯩꯅꯣ ꯇꯧꯗ꯭ꯔꯗꯤ ꯁꯨꯝ ꯍꯥꯏꯗꯤ ꯁꯨꯝ ꯑꯈꯣꯏꯅ ꯁꯦꯝꯗꯣꯛꯇ꯭ꯔꯗꯤ ꯀꯅꯥ ꯂꯥꯛꯑ ꯁꯦꯝꯗꯣꯛꯀꯅꯤ ꯅꯠꯇ꯭ꯔꯥ
ꯃꯥ ꯖꯦꯅꯔꯦꯁꯟ ꯑꯅꯤꯃꯨꯛꯇꯤ ꯆ‌ꯪꯒꯤꯅꯤꯌꯦ ꯖꯦꯅꯔꯦꯁꯟ ꯑꯃ ꯑꯅꯤꯗꯤ ꯆꯪꯒꯤꯅꯤꯌꯦ
ꯍꯣꯏ ꯑꯗꯨ ꯑꯗꯨ ꯑꯗꯨ ꯏꯍꯧꯗꯨꯗꯤ ꯑꯗꯨꯝ ꯁꯥꯒꯠꯅꯕꯗꯣ ꯈꯛꯇꯪ ꯇꯞꯅ ꯍꯥꯏꯇꯥꯔꯦ ꯆꯪꯉꯦꯕ ꯇꯧꯔꯤꯕ ꯄꯥꯏꯔꯤꯕ ꯄꯣꯂꯤꯇꯤꯛꯁꯇꯒꯤ ꯍꯧꯔꯒ ꯕꯦꯔꯣꯀꯦꯠ ꯃꯆꯦꯠ ꯑꯆꯧ ꯑꯁꯥꯡ ꯄꯥꯏꯔꯤꯁꯦ ꯑꯌꯥꯝꯕꯅ ꯁꯪꯒ ꯄꯪꯒꯔꯣꯝꯗ ꯆꯠꯂꯦ ꯂꯥꯏꯛ ꯂꯥꯏꯁꯨ ꯍꯩꯕꯗꯗꯤ ꯑꯝꯇ ꯆꯠꯇ꯭ꯔꯦ
ꯂꯥꯏꯔꯤ ꯍꯩꯕ ꯗꯔꯀꯥꯔ ꯑꯣꯏꯗ‌ꯦ ꯄꯩꯁꯥꯄꯏꯕ ꯗꯔꯀꯥꯔ ꯑꯣꯏꯌꯦ ꯍꯧꯖꯤꯛꯇꯤ
ꯑꯗꯨꯅꯤ ꯍꯥꯏꯖꯦ ꯄꯩꯁꯥ ꯄꯥꯏꯕ ꯁꯪꯒ ꯂꯩꯕꯔꯣꯝꯗ ꯑꯣꯏꯅ ꯆꯠꯄ